ꯑꯣ ꯀꯩꯗꯧꯔꯤꯅ ꯑꯩ ꯍꯥꯥ
ꯑꯗꯨꯝ ꯂꯩꯌꯦ ꯅꯣꯏꯗꯤ
ꯑꯩꯁꯨꯅꯦ ꯍꯧꯖꯤꯛꯇ ꯆꯥꯛ ꯇꯣꯛꯑꯒ
ꯑꯣ ꯀꯩ ꯑꯦꯟꯁꯡ ꯆꯥꯔꯒꯦ
ꯉꯁꯤꯗꯤ ꯁꯟꯗꯦꯅꯤꯅ ꯎꯇꯤ ꯆꯥꯏ ꯎꯁꯣꯏꯒꯤ
ꯎꯁ ꯍꯥꯎꯒꯅꯤ
ꯍꯥꯎꯋꯦ ꯍꯣꯏ ꯅꯍꯥꯟꯗꯒꯤ ꯆꯥꯅꯤꯡꯉꯒ ꯂꯩꯕꯀꯣ ꯉꯁꯤ ꯆꯞ ꯆꯥꯅ ꯏꯃꯥꯅ ꯊꯣꯡꯕꯤꯌꯦ ꯅꯪꯗꯤ
ꯑꯩꯈꯣꯏꯁꯨ ꯉꯁꯤ ꯌꯦꯔꯨꯝ ꯆꯥꯏꯌꯦ
ꯌꯦ ꯀꯔꯤ ꯍꯥꯏꯕ
ꯌꯦꯔꯨꯝ ꯑ ꯌꯦꯔꯨꯝ ꯆꯥꯏꯌꯦꯕ ꯌꯦꯔꯨꯝꯒ ꯀꯩꯅꯣ ꯃꯠꯇꯔ ꯊꯣꯡꯕ
ꯑꯣ ꯍꯥꯎꯕꯅꯤꯅꯦ
ꯑꯥꯎ ꯁꯟꯗꯦꯗꯤ ꯌꯦꯟꯁꯥꯡ ꯍꯥꯎꯇꯔꯗꯤ ꯅꯨꯉꯥꯏꯇꯦ ꯑ ꯎꯝ
ꯁꯤꯗꯤ ꯁꯟꯗꯦꯅꯤ
ꯑꯥꯎ
ꯀꯣꯏꯕ ꯆꯠꯀꯦꯔꯣ ꯌꯨꯝ ꯂꯩꯒꯦꯔꯣ
ꯃꯁꯤ ꯄꯊꯔ ꯑꯦꯅꯤ ꯂꯜ ꯂꯥꯏꯇ
ꯑꯣ ꯁꯟꯗꯦꯗꯤ ꯈꯪꯗꯦ ꯏꯃꯥꯟꯅꯕꯤ ꯏꯃꯥꯟꯅꯕ ꯈꯔ ꯄꯨꯜꯂꯒ ꯀꯩꯅꯣ ꯎꯁꯣꯏꯗꯣ
ꯑꯥ
ꯎꯁꯣꯏꯗꯣ ꯃꯣꯔꯣꯛ ꯃꯦꯠꯄ ꯆꯥꯁꯤꯅꯦ
ꯍꯥꯎꯅꯤ ꯑ
ꯑꯩꯈꯣꯏꯗꯤ ꯁꯟꯗꯦꯗ ꯃꯇꯝꯗ ꯈꯛꯇꯅꯤꯅ ꯄꯨꯟꯕ ꯐꯪꯕꯗꯣ ꯑꯗꯨꯒꯤ ꯁꯟꯗꯦꯗꯗꯤ ꯃꯤ ꯃꯌꯥꯝ ꯑꯗꯨꯝ ꯄꯨꯜꯂꯒ
ꯎꯝ
ꯍꯧꯖꯤꯛꯇꯤ ꯎꯁꯣꯏ ꯃꯇꯝꯅꯤꯗꯅ
ꯑꯥ ꯑꯥ ꯃꯥꯅꯦ
ꯑꯗꯨ ꯈꯨꯟꯗꯁꯨ ꯌꯥꯝ ꯍꯧꯕ
ꯑꯩꯈꯣꯏꯁꯨ ꯍꯣꯔꯦꯟ ꯀꯩꯅꯣ ꯅꯥꯀꯨꯞꯄꯤ ꯂꯩꯔꯒ ꯁꯤꯡꯖꯨ ꯆꯥꯒꯦ ꯍꯥꯏꯅ ꯈꯜꯂꯒ ꯂꯩ ꯈꯪꯗ꯭ꯔꯤ
ꯍꯥꯎꯕꯅꯦ ꯃꯤ ꯑꯗꯨꯝ ꯃꯌꯥꯝ ꯄꯨꯜꯂꯒ ꯆꯥꯕꯗꯣ ꯋꯥꯊꯤ ꯇꯧꯔꯒ ꯅꯣꯛꯑꯒ
ꯑ ꯃꯥꯅꯤ ꯃꯥꯅꯤ ꯆꯨꯝꯃꯦ
ꯑꯗꯨꯅꯦ ꯅꯨꯡꯉꯥꯏꯕꯗꯣ ꯑꯗꯣ ꯋꯤꯛ ꯑꯃꯗ ꯁꯟꯗꯦꯗ ꯈꯛꯇꯪꯅꯦꯕ ꯃꯌꯥꯝ ꯄꯨꯜꯂꯒ ꯅꯣꯛꯄ ꯐꯪꯕꯁꯦ ꯑꯗꯨꯅ ꯁꯟꯗꯦ ꯍꯥꯏꯕꯒꯤ ꯅꯨꯃꯤꯠꯁꯤꯗꯤ ꯃꯥꯡꯍꯟꯕ ꯌꯥꯗ꯭ꯔꯦ
ꯃꯥꯅꯦ ꯑꯁꯦꯡꯕꯅꯦ
ꯨꯕ ꯑꯗꯨꯝ ꯄꯨꯟꯕ ꯐꯪꯗꯕꯒꯁꯦ ꯀꯩꯅꯣ ꯂꯝꯕꯤ ꯑꯃ ꯀꯩꯅꯣꯝꯃ ꯄ꯭ꯔꯣꯒꯥꯝ ꯂꯩꯔꯒ ꯆꯠ ꯆꯥꯊꯣꯛꯄꯒꯥꯁꯦ ꯑꯁ ꯌꯥꯝ ꯄꯝꯃꯨꯔꯒ ꯑꯩꯈꯣꯏꯗꯤ ꯆꯠꯊꯣꯛꯑꯦ
ꯍꯣꯏ ꯆꯤꯟꯕꯒꯤ ꯁꯟꯗꯤ ꯅꯠꯇ꯭ꯔꯔꯤꯗꯤ ꯎꯄꯥꯏ ꯂꯩꯇꯦ
ꯍꯣꯏ ꯑꯁ ꯀꯩꯅꯣ ꯎꯝ ꯎꯁꯣꯏ ꯀꯩꯅꯣ ꯃꯆꯥ ꯃꯆꯥꯒꯤꯗꯣ ꯀꯃꯥꯏ ꯍꯥꯏꯒꯦ ꯃꯩꯇꯩꯗ ꯃꯩꯇꯩꯂꯣꯟꯗ ꯑꯗꯨ ꯅꯣꯏ ꯌꯥꯝ ꯆꯥꯟꯅꯕ꯭ꯔꯣ
ꯑꯩꯈꯣꯏ ꯆꯥꯕꯕꯨꯗꯤ ꯆꯥꯏ ꯑꯗꯨꯕꯨ ꯌꯥꯝꯅꯗꯤ ꯆꯥꯗꯦ
ꯑꯌꯥ ꯄꯥꯝꯃꯨꯌꯦ ꯑꯩꯈꯣꯏꯗꯤ ꯅꯍꯥꯟꯃꯨꯛ ꯃꯃꯥꯡ ꯆꯍꯤꯒꯤꯗꯣ
ꯑꯥꯎ
ꯑꯗꯨꯗ ꯑꯩꯈꯣꯏ ꯆꯥꯕꯗꯣ ꯕꯣꯔꯥ ꯑꯃꯅꯦ
ꯑꯁ ꯌꯥꯝꯃꯦ ꯑꯗꯨꯗꯤ
ꯕꯣꯔꯥ ꯑꯃ ꯄꯨꯔꯛꯑꯒ ꯃꯤꯁꯤꯅ ꯇꯔꯥ ꯃꯤꯁꯦ ꯇꯔꯥꯅꯦꯕ ꯆꯞꯐꯨ ꯆꯐꯨ ꯑꯅꯤꯅꯦ ꯃꯩꯗ ꯂꯧꯔꯒ ꯇꯧꯕꯗꯣ ꯑꯗꯨ ꯈꯔꯅ ꯀꯨꯀꯔꯗ ꯀꯥꯝꯃꯦ ꯑꯗꯨꯒ ꯃꯣꯔꯣꯛꯇꯣ ꯃꯦꯠꯄꯤꯔꯤꯅꯤꯗꯅ
ꯑꯥꯎ
ꯈꯔꯅ ꯃꯦꯠꯂꯅꯤ ꯑꯗꯨꯒ ꯈꯔꯅ ꯑꯗꯨꯝ ꯀꯣꯠꯂꯒ ꯆꯥꯕꯗꯣ
ꯑ
ꯑ ꯀꯩꯅꯣ ꯑꯖꯤꯅꯃ ꯇꯣꯒ ꯍꯥꯞ ꯍꯥꯨꯞꯞꯄꯒ ꯆꯥꯕꯗꯣ ꯑꯁ ꯌꯥꯝ ꯍꯥꯎꯋꯦ ꯑꯩꯗꯤ
ꯍꯥꯎꯗꯤ ꯍꯖꯤꯅ ꯃꯛꯇꯗꯤꯦ
ꯑꯗꯨꯝ ꯄ꯭ꯂꯦꯠ ꯑꯃꯒꯨꯝꯕ ꯑꯗꯨꯝ ꯆꯥꯔꯁꯨ ꯄꯦꯟꯅꯤ
ꯍꯣꯏ ꯕꯣꯔꯥ ꯑꯃ ꯆꯥꯕꯗꯤ ꯌꯥꯝ ꯉꯝꯃꯦ
ꯑꯩꯈꯣꯏꯁꯨ ꯉꯥꯛꯏꯅꯦ ꯑꯁ ꯑꯩꯈꯣꯏꯒꯤ ꯆꯥꯕꯁꯦ ꯃꯤꯅ ꯇꯥꯔꯗꯤ ꯃꯤꯅ ꯎꯔꯗꯤ ꯉꯥꯛꯑꯅꯤ ꯍꯥꯏꯅ
ꯎ ꯅꯣꯏ ꯒꯦꯡꯁꯦ ꯇꯥꯕ ꯍꯩꯕ
ꯍꯣꯏ ꯃꯣꯔꯣꯛꯇꯤ ꯂꯣꯏꯅ ꯍꯥꯏꯌꯦꯕ ꯑꯗꯨꯗꯣ ꯎꯝ ꯂꯛꯖꯔꯤ ꯂꯥꯏꯐ ꯍꯥꯏꯖꯔꯒ ꯑꯗꯨꯝ ꯃꯥꯔꯀꯦꯠꯀꯤ ꯀꯐꯦ ꯔꯦꯁꯇꯨꯔꯦꯟꯒꯤꯒꯨꯝꯕꯒꯤ ꯄꯣꯠꯇꯤ ꯁꯨꯡꯆꯥ ꯆꯥꯗꯕ ꯑꯩꯈꯣꯏꯁꯦ
ꯑꯥ ꯑꯗꯨꯕꯅ ꯑ ꯍꯣꯏ
ꯆꯤꯡꯗ ꯍꯧꯕ ꯅꯥꯄꯤ ꯑꯦꯟꯁꯥꯡ ꯑꯗꯨꯒꯨꯝꯕꯗꯣ
ꯃꯥꯅꯦ ꯑꯗꯨꯒꯨꯝꯕꯅ ꯍꯥꯎꯕꯅꯦ ꯍꯦꯟꯅ
ꯑꯗꯨ ꯌꯥꯝ ꯌꯥꯝ ꯆꯥꯏ ꯍꯣꯏ ꯄꯩꯁꯥꯗꯤ ꯁꯦꯐ ꯌꯥꯝ ꯑꯣꯏꯌꯦꯀꯣ
ꯄꯩꯁꯥꯁꯨ ꯇꯤꯡꯗꯦ ꯑꯗꯨꯒꯨꯝꯕꯅ ꯍꯦꯟꯅ ꯐꯕꯅꯦ
ꯑ ꯑꯗꯨꯒ ꯀꯩꯅꯣ ꯕꯤꯟꯁ ꯍꯋꯥꯏ ꯑꯁꯥꯡꯕꯗꯣ
ꯑꯝ
ꯑꯗꯨꯁꯨ ꯁꯤꯡꯖꯨ ꯌꯥꯝ ꯌꯆꯥꯏ ꯑꯩꯈꯣꯏꯗꯤ ꯀꯨꯝꯝꯄꯥꯛ ꯀꯨꯝꯝꯄꯥꯛ ꯑꯃꯃꯝ
ꯑꯣ
ꯁ ꯀꯨꯞ ꯅ ꯁꯣꯏꯔꯒ ꯀꯩꯅꯣ ꯃꯤꯃꯤꯒ ꯃꯤꯃꯤꯗꯤ ꯌꯥꯎꯔꯦ ꯌꯥꯝ ꯍꯥꯎꯕꯅꯦ
ꯃꯣꯔꯣꯛ ꯑꯗꯨꯝꯃꯛ ꯆꯥꯕꯗꯨ ꯀꯩꯅꯣ ꯑꯦꯛꯅꯦꯒꯨꯝꯕ ꯊꯣꯛꯇ꯭ꯔꯣ ꯅꯣꯏꯗꯤ
ꯑꯗꯨ ꯊꯣꯛꯑꯦ
ꯑꯗꯨ ꯊꯣꯛꯑꯁꯨ ꯀꯣꯟꯇ꯭ꯔꯣꯜ ꯉꯝꯗꯕꯗꯣ ꯑꯗꯨꯝ
ꯆꯥꯕꯗꯤ ꯀꯟꯇ꯭ꯔꯣꯜ ꯇꯧꯕ ꯉꯝꯗꯦ
ꯑꯗꯨ ꯑꯗꯨ ꯍꯥꯏꯁ ꯁꯛꯇꯤ ꯐꯖꯅꯤꯡꯉꯦ ꯑꯗꯨ ꯆꯥꯕꯨꯗꯤ ꯀꯩ ꯂꯦꯞꯇꯦ ꯑꯗꯨ
ꯑꯪ ꯃꯥꯅꯤ ꯃꯥꯅꯤ ꯆꯨꯝꯃꯦ ꯎꯝ ꯆꯤꯟꯁꯦ ꯀꯣꯟꯇ꯭ꯔꯣꯜ ꯇꯧꯕ ꯉꯝꯗꯦ
ꯉꯝꯗꯦ ꯆꯥꯔꯒ ꯑꯗꯨꯝ ꯍꯥꯎꯕꯗ
ꯍꯣꯏ ꯑꯗꯨ
ꯑꯗꯨꯅꯤ
ꯋꯥꯔꯜ ꯀꯞꯀꯨꯝꯕ ꯌꯦꯡꯕ꯭ꯔꯥ ꯅꯣꯏꯗꯦ
ꯑꯦ ꯑꯇꯩꯗꯤ ꯌꯦꯡꯉꯦ ꯑꯩꯗꯤ ꯁꯨꯡꯌꯦꯡ ꯌꯦꯡꯗꯦ ꯅꯪꯗꯤ ꯌꯦꯡꯕ꯭ꯔꯥ
ꯌꯦꯡꯗꯦꯗ ꯃꯤꯒꯤ ꯔꯤꯜꯁꯀ ꯏꯁꯇꯦꯇꯁ ꯑꯗꯨꯒꯨꯝꯕ ꯑꯗꯨꯝ ꯌꯦꯡꯉꯦ
ꯍꯣꯏ ꯑꯩꯁꯨ ꯑꯗꯨ ꯉꯥꯛꯇꯅꯦ ꯑꯗꯨꯝ ꯅꯍꯥꯟ ꯑꯗꯣ ꯑꯩꯅ ꯌꯦꯡꯒꯦ ꯍꯥꯏꯅ ꯌꯦꯡꯕꯅꯦꯕ ꯄꯨꯡ ꯇꯔꯥꯒꯤ ꯃꯦꯠꯁꯇꯅꯦ ꯌꯦꯡꯉꯁꯦ ꯍꯥꯏꯅ ꯐꯣꯟꯒꯁꯦ ꯁꯥꯏꯠꯂꯦꯟꯗ ꯊꯝꯃꯒ ꯐꯖꯅ ꯐꯝꯃꯒ ꯉꯥꯏꯔ ꯌꯦꯡꯉꯦ ꯃꯤꯅꯤꯠ ꯃꯉꯥ
ꯃꯤꯅꯤꯠ ꯃꯉꯥꯒꯨꯝꯕ ꯌꯦꯡꯉꯒ ꯇꯨꯝꯅꯤꯡꯂꯛꯈ꯭ꯔꯕ ꯑꯩꯁꯦ
ꯑꯗꯨ ꯐ꯭ꯔꯦꯁ ꯑꯣꯏꯅꯕ ꯍꯥꯏꯅ ꯑꯩꯒꯤ ꯁꯤꯡ ꯃꯥꯏ ꯏꯁꯤꯡ ꯇꯥꯕ ꯆꯠꯂꯦ ꯑꯃꯨꯛꯀ ꯋꯥꯁꯑꯞ ꯇꯧꯕꯁꯤꯠꯂꯦ ꯐ꯭ꯔꯦꯁ ꯑꯣꯏꯅꯕ ꯍꯥꯏꯅ ꯑꯗꯨꯝ ꯀꯪꯉꯒ ꯑꯗꯨꯝ ꯇꯨꯝꯈ꯭ꯔꯦ ꯀꯔꯝ ꯀꯥꯟꯗ ꯇꯨꯝꯈ꯭ꯔꯕ ꯍꯧꯒꯠꯂꯒ ꯇꯨꯝꯂꯝꯃꯦ ꯏꯅꯥꯎꯅꯨꯄꯥ ꯃꯊꯟꯇ ꯌꯦꯡꯒ ꯂꯩꯔꯝꯃꯦ
ꯑꯝ ꯑꯩꯗꯤ ꯒꯌꯥꯟ ꯒ꯭ꯌꯥꯟꯒꯁꯨ ꯑꯝꯇ ꯇꯥꯗꯦ ꯌꯦꯡꯕꯁꯨ ꯍꯩꯇꯦ
ꯑꯗꯨꯅꯦ ꯑꯩꯒ ꯆꯞ ꯃꯥꯟꯔꯤꯅ ꯑꯗꯨꯝ ꯌꯦꯡꯉꯦ ꯍꯥꯏꯕ ꯋꯥꯅꯦꯕ ꯃꯣꯏꯒꯤ ꯀꯔꯤ ꯀꯣꯠꯅꯔꯛꯈꯤ ꯀꯔꯤ ꯀꯔꯤ ꯑꯗꯨ ꯇꯧꯕꯗꯣ ꯀꯃꯥꯏꯅ ꯇꯥꯕ꯭ꯔꯥ ꯑꯩ ꯑꯗꯨ ꯀꯔꯤꯁꯨ ꯈꯪꯗꯦꯕ
ꯑꯣ ꯔꯤꯜꯁꯀꯨꯝꯕꯗꯒꯤ ꯑꯗꯨꯝ ꯈꯔ ꯈꯔ ꯌꯦꯡꯕ ꯈꯛꯇꯅꯦ
ꯑ ꯒꯣꯜ ꯆꯪꯉꯗꯤ ꯂꯣꯏꯔꯦ ꯈꯪꯉꯦ ꯑꯗꯨ
ꯎꯝ ꯃꯣꯏ ꯑꯣ ꯃꯣꯏꯒꯤ ꯗꯤꯐꯦꯟꯗꯔ ꯏꯁꯇ꯭ꯔꯥꯏꯀꯔꯗꯕꯁꯨ ꯒ꯭ꯌꯥꯟ ꯀ ꯑꯇ ꯇꯥꯗꯕꯅꯦ
ꯑꯩꯁꯨ ꯈꯪꯗꯦ ꯑꯗꯣ ꯑꯝꯇ
ꯑ ꯑꯩꯗꯤ ꯃꯤꯗ ꯇꯥꯛꯄꯤꯔꯁꯨ ꯒ꯭ꯌꯥꯟ ꯇꯥꯗꯦ
ꯑꯗꯨꯅꯦ ꯑꯩꯁꯨ ꯏꯃꯥꯟꯅꯕꯤꯁꯤꯡꯗꯤ ꯈꯪꯉꯒꯀꯣ ꯁꯤꯅꯦ ꯁꯤꯅꯦ ꯁꯨꯃꯥꯏꯅ ꯇꯧꯕꯅꯦ ꯑꯗꯨꯝ ꯍꯥꯏꯕꯤꯌꯦꯕ ꯑꯗꯨ ꯑꯣꯏꯔꯁꯨ ꯑꯗꯨꯝ ꯑꯗꯨꯝ ꯍꯥꯏꯕꯤꯕ ꯂꯣꯏꯔꯕꯒ ꯑꯗꯨꯝ ꯀꯥꯎꯈ꯭ꯔꯦ
ꯑꯥꯎ ꯑꯗꯨꯅꯦ ꯈꯪꯗꯦꯕ ꯀꯣꯛꯇ ꯆꯪꯗꯦ
ꯍꯣꯏ ꯄꯥꯝꯗ ꯎꯏꯔ ꯀꯏꯔꯥ ꯈꯪꯗꯦ ꯑꯗꯨꯝ ꯏꯃꯥꯟꯅꯕꯤꯁꯤꯡꯅ ꯅꯨꯡꯉꯥꯏꯔꯒ ꯌꯦꯡꯕꯗꯣ ꯑꯃꯨꯛꯁꯨ ꯌꯦꯡꯅꯤꯡꯕꯀꯣ ꯑꯗꯨꯒ ꯑꯃꯨꯛ ꯏꯟꯇꯔꯦꯁ ꯂꯩꯔꯒ ꯑꯃꯨꯛ ꯁꯥꯒꯅꯤ ꯑꯗꯨꯝ ꯃꯤꯅꯤꯠ ꯑꯃ ꯑꯅꯤ ꯂꯩꯔꯗꯤ ꯃꯥꯡꯈꯦ
ꯍꯣꯏ ꯑꯗꯨꯅꯦ ꯍꯥꯏꯁꯦ
ꯑꯗꯨ ꯑꯗꯨꯝ ꯈꯨꯟꯗꯒꯨꯝꯕ ꯁꯥꯟꯅꯕ ꯂꯩꯔꯗꯤ ꯏꯃꯥꯟꯅꯕꯤ ꯕꯤꯁꯤꯡꯒꯤ ꯎ ꯏꯟꯇꯔꯦꯁꯇ ꯀꯣ ꯂꯥꯎꯔꯒ ꯕꯣꯜꯗꯣ ꯃꯄꯥꯟ ꯀꯥꯎꯇ ꯀꯥꯎꯊꯣꯛꯄꯒꯩꯁꯦ ꯍꯔꯥꯎꯔꯒ ꯂꯥꯎꯗꯅꯦꯕ
ꯎ ꯍ ꯃꯥꯅꯦ ꯍꯩꯗꯤ ꯍꯩꯇꯦ ꯑꯗꯨꯕꯨ ꯀꯣꯒꯨꯝꯕ ꯑꯗꯨꯒꯨꯝꯕ ꯆꯪꯉꯗꯤ ꯍꯔꯥꯎꯕꯗ
ꯑꯣ ꯃꯤ ꯈꯔꯅ ꯍꯥꯏꯔꯅꯦ ꯑꯁ ꯅꯣꯏ ꯄꯔꯀꯤ꯭ꯁꯤꯗꯤ ꯎꯝ ꯒꯣꯜ ꯆꯪꯕ ꯆꯪꯗꯕ ꯗꯔꯀꯥꯔ ꯇꯥꯔꯦ ꯒꯣꯜ ꯕꯣꯜꯗꯣ ꯋꯥꯡ ꯋꯥꯡꯅ ꯀꯥꯎꯔꯗꯤ ꯅꯣꯏꯒꯤꯗꯤ ꯍꯔꯥꯎꯔꯦ
ꯑ ꯑ ꯆꯨꯝꯃꯦ
ꯅꯨꯡꯉꯥꯏ ꯍꯥꯏꯔꯤꯅꯦ
ꯅꯪꯗꯤ ꯀꯩꯅꯣ ꯀꯔꯤ ꯀ ꯀꯔꯝꯕ ꯀꯟꯇ꯭ꯔꯤ ꯁꯄꯣꯔꯠ ꯇꯧꯒꯦ
ꯍꯥ ꯑꯩ ꯑꯗꯨ ꯈꯪꯗꯦꯗ ꯂꯩꯇꯦ ꯀꯔꯤ ꯃꯦꯁꯤꯔꯣꯅꯥꯎꯗꯣꯒ ꯍꯥꯏꯔꯤꯗꯣ ꯀꯔꯤꯅꯣ ꯀꯔꯤ ꯀꯔꯤ ꯗ ꯃꯣꯏꯁꯦ ꯀꯔꯤꯗ ꯇꯧꯕꯒꯤ ꯃꯤ ꯌꯥꯝꯅ ꯄꯥꯝꯅꯔꯤꯅꯣ ꯑꯩ ꯑꯗꯨ ꯈꯪꯅꯤꯡꯉꯦ
ꯎꯝ ꯑꯗꯨꯅꯦ ꯍꯥꯏꯔꯤꯁꯦ ꯅꯨꯄꯥꯁꯤꯡꯁꯤꯅ ꯑꯁ ꯀꯤꯕꯨꯀꯤ ꯖꯩꯗ ꯃꫭꯏ ꯁꯤꯡꯁꯦ
ꯑꯗꯨꯅꯦ ꯑꯁ ꯇꯨꯝꯗꯕꯤꯒ ꯌꯦꯡꯉꯒ ꯂꯩꯕꯁꯦ ꯀꯔꯤ ꯀ ꯑꯃꯃꯨ ꯀꯔꯤ ꯀꯔꯤ ꯍꯥꯏꯁꯤ꯭ꯔꯥ
ꯑꯗꯨꯅꯦ ꯑꯩꯈꯣꯏ ꯑꯩꯈꯣꯏꯗꯥꯁꯨ ꯇꯨꯝꯗ꯭ꯔꯕꯅꯦ ꯅꯨꯡꯗꯥꯡꯁꯦ ꯌꯦꯡꯕꯗ ꯌꯦꯡꯕꯗ
ꯍꯣꯏ ꯌꯦꯡꯉꯦ ꯏꯅꯥꯎꯄꯥꯁꯤꯡ ꯏꯅꯥꯎꯅꯨ ꯅꯨꯄꯥꯁꯨ ꯌꯥꯝꯃꯦꯕ ꯑꯩꯗꯤ ꯃꯣꯏꯗꯤ ꯑꯗꯨꯝ ꯉꯥꯏꯔꯒ ꯌꯦꯡꯉꯃꯤꯅꯦ
ꯌꯦꯡꯕꯒ ꯗꯥꯥꯛꯁ ꯁꯔꯀ꯭ꯜꯁ ꯊꯣꯛꯄꯒ
ꯍꯣꯏ ꯑꯍꯤꯡꯗ ꯇꯨꯝꯗꯕꯒꯤ ꯅꯨꯡꯊꯤꯟꯗ ꯑꯃꯨꯛ ꯇꯨꯝꯕꯒ ꯂꯩꯒꯅꯤ ꯑꯗꯨꯗ ꯃꯇꯝꯗ ꯑꯩꯅ ꯑꯃꯨꯛ ꯗꯤꯁꯇ꯭ꯔꯕ ꯇꯧꯕ
ꯑꯍꯤꯡꯗ ꯇꯨꯝꯗꯕꯁꯦ ꯁꯨꯡꯉꯥꯝ ꯉꯝꯗꯦ ꯑꯩꯗꯤ ꯏꯁꯥꯖꯦ
ꯑꯩꯁꯨ ꯉꯝꯗꯦ ꯅꯨꯡꯊꯤꯟꯗ ꯑꯩ ꯏꯟꯅꯔ ꯍꯣꯏ ꯏꯅꯔꯖꯤ ꯂꯩꯇ꯭ꯔꯒ ꯀꯣ
ꯑꯥꯎ
ꯇꯨꯝꯕꯁꯨ ꯑꯃꯨꯛ ꯌꯥꯗꯕ ꯅꯨꯡꯊꯤꯟꯗ
ꯑꯗꯨꯅꯦ ꯍꯥꯏꯁꯦ ꯑꯗꯨ
ꯇꯨꯝꯅꯤꯡꯉꯒ ꯃꯤꯠꯇꯣ ꯎꯏꯁꯤꯟꯕ ꯉꯝꯗꯕ ꯑꯗꯣ ꯑꯗꯨꯃꯥꯏꯅ ꯇꯧꯔꯒ ꯏꯁꯥꯗꯣ ꯌꯥꯝ ꯋꯥꯏꯑꯦꯕ
ꯑꯗꯨꯅꯤ ꯌꯥꯧꯗꯕꯅꯤ ꯑ ꯏꯁꯥꯁꯨ ꯌꯥꯝ ꯁꯣꯛꯄꯅꯦ ꯁꯤꯕꯨ ꯇꯨꯝꯗꯕꯖꯦ
ꯑꯣ ꯍꯣꯏ ꯑꯩ ꯃꯔꯛ ꯑꯃ ꯅꯨꯡꯗꯥꯡꯒꯨꯝꯕꯗ ꯇꯨꯝꯗꯕꯤꯒꯤꯀꯣ
ꯎꯝ
ꯗꯥꯛ ꯁꯔꯀꯜ ꯌꯥꯝ ꯀꯨꯏꯅ ꯂꯩꯔꯝꯕꯅꯦ ꯑꯩꯉꯣꯟꯗ ꯗꯤ ꯗꯥꯛ ꯁꯀꯜ ꯂꯩ ꯈ꯭ꯔꯔꯗꯤꯀꯣ ꯆꯍꯤ ꯑꯃꯃꯨꯛ ꯑꯗꯨꯝ ꯀꯩꯅꯣ ꯑꯩꯗꯣ ꯀ꯭ꯔꯤꯝꯒꯨꯝꯕꯁꯨ ꯁꯤꯖꯤꯟ ꯎꯝ ꯑꯗꯨꯝ ꯂꯩꯕ ꯏꯃꯥꯟꯅꯕꯤꯁꯤꯡꯅ ꯀꯩꯅꯣ ꯅꯪ ꯅꯁꯛꯁꯦ ꯑꯅꯥꯕ ꯃꯥꯜꯂꯦ ꯅꯪꯒꯤ ꯂꯩꯅꯥ ꯂꯩꯕ ꯃꯥꯜꯂꯦ ꯑꯗꯨꯝ ꯍꯥꯏꯕ ꯑꯩꯅ ꯑꯍꯤꯡ ꯇꯨꯝꯕꯤꯗꯕꯒꯤ ꯃꯔꯛ ꯑꯃꯗ ꯑꯩꯁꯦ ꯗ꯭ꯔꯃꯥꯗ ꯌꯥꯝ ꯐꯖꯅ ꯌꯦꯡꯉꯝꯃꯦꯕ
ꯑꯥ
ꯄꯨꯡ ꯑꯅꯤ ꯑꯍꯨꯝ ꯄꯨꯡ ꯑꯅꯤ ꯑꯍꯨꯝ ꯐꯥꯎ ꯌꯦꯡꯉꯅꯤ ꯑꯗꯨꯒ ꯄꯨꯡ ꯃꯉꯥ ꯇꯔꯨꯛ ꯑꯗꯨꯋꯥꯏꯗ ꯍꯧꯒꯠꯂꯅꯤ ꯑꯗꯨꯗꯤ ꯄꯨꯡ ꯑꯃ ꯑꯅꯤꯒꯇꯪ ꯇꯨꯝꯕꯅꯤꯅꯀꯣ ꯄꯦꯟꯗꯔꯦꯕ ꯗꯥꯛ ꯁꯥꯔꯀꯜ ꯌꯥꯝ ꯊꯣꯛꯑꯒ ꯑꯁ ꯂꯥꯁ ꯏꯌꯔ ꯉꯥꯛꯇꯪ ꯑꯣꯏꯔꯝꯒꯅꯤ ꯑꯩꯒꯤꯗꯤ ꯗꯥꯥꯛ ꯁꯥꯔꯀꯜ ꯀꯣꯛꯄꯗꯣ ꯌꯥꯝ ꯀꯨꯏꯅ ꯑꯗꯨꯝ ꯂꯩꯔꯝꯃꯦ ꯍꯥꯏꯗꯤ ꯈꯤꯇꯪ ꯐꯒꯠꯂꯛꯑꯁꯨꯀꯣ ꯈꯔ ꯊꯦꯡꯅ ꯑꯃꯨꯛ ꯇꯨꯝꯕꯤ ꯈ꯭ꯔꯕ ꯑꯗꯨꯝ ꯗꯥꯛꯁꯔꯀꯜꯗꯣ ꯑꯃꯨꯛ ꯆꯪꯂꯛꯑꯦꯕ
ꯑꯁ ꯋꯥꯏꯗ ꯑꯗꯨꯗꯤ
ꯌꯥꯝ ꯀꯣꯛ ꯗꯥꯛ ꯁꯔꯀꯜ ꯃꯥꯡꯍꯟꯕꯗꯣ ꯌꯥꯝ ꯋꯥꯏꯑꯦ ꯑꯩꯗꯤ
ꯑꯥꯎ ꯑꯥꯎ ꯑꯩꯗꯤ ꯀꯩꯅꯣ ꯑꯍꯤꯡ ꯇꯨꯝꯗ꯭ꯔꯗꯤ ꯅꯒꯤꯆꯦꯁꯦ
ꯎꯝ
ꯑꯦꯛꯅꯤ ꯑꯗꯨꯝ ꯊꯣꯛꯂꯛꯄꯅꯦ ꯄꯤꯝꯄ꯭ꯜꯁ ꯊꯣꯛꯂꯛꯄ ꯌꯥꯝ ꯇꯜꯂꯦ
ꯄꯤꯝꯄ꯭ꯜꯁꯄꯨꯗꯤ ꯑꯩꯉꯣꯟꯗꯗꯤ
ꯑꯗꯨꯒꯨꯝꯕꯗꯣ ꯀꯩꯅꯣ ꯌꯥꯝ ꯊꯣꯛꯄ ꯇꯧꯔꯦ ꯑꯗꯨꯕꯨ ꯅꯨꯄꯤ ꯑꯩ ꯒꯤ ꯃꯇꯝ ꯂꯩꯗꯅ ꯊꯥꯒꯤ ꯈꯣꯡꯀꯥꯞ ꯑꯗꯨꯒꯨꯝꯕ ꯑꯗꯨꯒꯨꯝꯕ ꯂꯥꯛꯑꯝꯗꯥꯏꯗꯗꯤ ꯑꯃ ꯑꯅꯤꯗꯤ ꯑꯗꯨꯝ ꯊꯣꯛꯑꯦ ꯑꯗꯨ ꯂꯣꯏꯈ꯭ꯔꯗꯤ ꯑꯗꯨꯝ ꯊꯣꯛꯂꯛꯇꯔꯦ
ꯎꯝ ꯑꯩꯗꯤ ꯎꯝ ꯏꯁꯥꯁꯤ ꯀꯦꯌꯔ ꯇꯧꯔꯗꯤ ꯊꯣꯛꯇꯦꯕ ꯑꯗꯣ ꯇꯨꯝꯗꯕ ꯏꯁꯤꯡꯒꯨꯝꯕ ꯊꯛꯇꯕ ꯑꯣꯏꯔꯗꯤ ꯌꯥꯝ ꯊꯤꯅ ꯊꯣꯛꯄꯅꯦ
ꯑꯣ
ꯍꯣꯏ ꯑꯗꯨꯒꯤ ꯀꯦꯌꯔ ꯇꯧꯕꯁꯨ ꯃꯤꯒꯤ ꯇꯥꯏꯞꯇ ꯗꯤꯝ ꯀꯦꯌꯔꯗ ꯂꯩꯕ ꯉꯝꯗꯦ
ꯑꯗꯨ ꯃꯣꯏꯁꯦ ꯗꯥꯛ ꯑꯩꯉꯣꯟꯗꯁꯤꯅ ꯗꯥꯛ ꯂꯩꯈ꯭ꯔꯗꯤꯀꯣ ꯑꯣꯛꯄ ꯉꯝꯗꯕꯗ ꯑꯗꯣ ꯀꯨꯏ ꯀꯨꯏꯅ ꯊꯥ ꯑꯃꯅꯤ ꯑ ꯄꯤꯝꯄꯜꯒꯨꯝꯕ ꯂꯩꯔꯒ ꯑꯩꯈꯣꯏꯅ ꯂꯩꯕ ꯅꯨꯡꯉꯥꯏꯇꯕꯒꯤ